ꯅꯨꯡꯉꯥꯏꯔꯤꯕꯣ?
ꯅꯨꯡꯉꯥꯏꯔꯤ ꯀꯩꯗꯧꯔꯤ ꯑꯩ ꯍꯧꯖꯤꯛ ꯑ ꯀꯩꯅꯣꯃ ꯊꯕꯛ ꯑꯃ ꯆꯠꯊꯣꯛꯀꯦ ꯍꯥꯏꯅ ꯆꯠꯄ꯫
ꯑꯆꯥ ꯀꯩ ꯀꯩ ꯊꯕꯛ ꯅꯣ?
ꯑꯥ ꯀꯔꯤꯁꯨ ꯅꯠꯇꯦꯗ ꯑꯗꯨꯝ ꯃꯣꯏ ꯃꯤꯅ ꯄꯣꯠ ꯊꯥꯔꯛꯄ ꯂꯧꯒꯦ ꯆꯠ ꯀꯇꯧꯕꯅꯦ꯫
ꯑꯠꯆꯥ ꯀꯩ ꯃꯊꯦꯜ ꯇꯧꯔꯒꯦ ꯑꯌꯨꯛꯇꯤ?
ꯑ ꯉꯁꯤꯗꯣ ꯍꯋꯥꯏꯒ ꯑꯂꯨ ꯆꯥꯏꯌꯦ꯫
ꯍꯋꯥꯏ ꯑꯥꯂꯨ ꯑꯁ ꯅꯆꯥ ꯌꯥꯝ ꯀꯟꯕꯒꯤ ꯍꯤꯟꯖꯥꯡꯅꯤꯅꯦ꯫
ꯑꯧ ꯃꯥꯅꯦ ꯅꯪꯗꯤ?
ꯑꯁ ꯑꯩꯗꯤ ꯆꯥꯛ ꯆꯥꯗ꯭ꯔꯤꯗ꯫
ꯑꯩ ꯊꯦꯡꯃꯜꯂꯦ ꯀꯩꯅꯣ!
ꯑꯁ ꯑꯩ ꯆꯥꯛꯆꯥ ꯆꯥꯛꯁꯦ ꯆꯥꯛꯅꯤꯡꯗꯕꯒꯤ ꯀꯩꯅꯣ ꯇꯧꯋꯦꯕ ꯑꯗꯨꯒꯤ ꯇꯨꯝꯔꯒ ꯂꯩꯕꯅꯤ꯫
ꯆꯥꯛꯗꯤ ꯆꯥꯊꯣꯛꯈꯤꯗꯕꯅꯤꯅꯦ꯫
ꯍꯣꯏꯅꯤ ꯆꯥ ꯅꯨꯡꯊꯤꯜꯗ ꯑꯣꯏꯅ ꯇꯧꯔꯒꯦ ꯍꯧꯖꯤꯛꯇꯤ ꯑ ꯆꯥꯅꯤꯡꯗ꯭ꯔꯦ꯫
ꯀꯔꯤꯅꯣꯅꯦ ꯃꯤꯗꯤ
ꯕ꯭ꯔꯦꯛꯐꯥꯁ ꯇꯧꯔꯤꯕꯗ ꯇꯧꯔꯤ ꯇꯧꯔꯤ ꯑ ꯇꯧꯈ꯭ꯔꯦꯕ ꯑꯌꯨꯛꯇꯣ꯫
ꯑꯣ
ꯄꯟꯕ ꯉꯥ ꯆꯥꯔꯦꯕ ꯑꯗꯨꯒ ꯌꯦꯔꯨꯝ ꯇꯔꯨꯛ ꯆꯥꯏꯕ
ꯅꯪ ꯀꯔꯤꯅ‌ꯣ ꯎꯝ ꯂꯩꯕꯥꯛ ꯌꯥꯝ ꯐꯩꯀꯣ ꯑꯩ ꯐꯣꯟ ꯄꯥꯏꯔꯤꯉꯩꯗ ꯐꯣꯟ ꯇꯧꯔꯛꯑꯒ ꯀꯣꯜ ꯇꯧꯔꯛꯀꯦ ꯍꯥꯏꯁꯨ ꯍꯥꯏꯔꯛꯇꯦ
ꯍꯣꯏꯅꯦ ꯍꯥꯏꯁꯨ ꯍꯥꯏꯔꯛꯇ ꯍꯥꯏꯔꯛꯇ꯭ꯔꯁꯨ ꯑꯗꯨꯝ ꯀꯣꯜ ꯇꯧꯔꯛꯄ ꯌꯥꯏꯗꯅ
ꯍꯣꯏ ꯇꯧꯔꯛꯄꯗꯤ ꯌꯥꯏ ꯑꯗꯣ ꯑꯩ ꯄꯥꯏꯈꯠꯇ꯭ꯔꯗꯤ ꯃꯥꯡꯉꯤꯅ
ꯍꯣꯏꯅꯦ ꯍꯣꯏꯅꯦ ꯀꯩ ꯃ ꯑꯗꯨꯗꯤ ꯀꯩꯅꯣ ꯅꯪ ꯍꯟꯗꯛ ꯍꯪꯗꯛ ꯀꯔꯤ ꯍꯣꯠꯅꯕꯤꯔꯤꯒꯦ
ꯀꯔꯤꯕꯥ
ꯍꯟꯗꯛ ꯍꯧꯖꯤꯛꯁꯦ ꯍꯧꯖꯤꯛꯀꯥꯟꯁꯦ ꯀꯩꯀꯩ ꯊꯕꯛ ꯇꯧꯔꯤꯒꯦ ꯍꯥꯏꯕ
ꯀꯔꯤꯁꯨ ꯇꯧꯗꯦꯗ
ꯀꯣꯂꯦꯖ ꯆꯠꯂꯤꯕ꯭ꯔꯥ ꯅꯠꯇ꯭ꯔꯒ ꯑ ꯎꯝ ꯊꯕꯛ ꯏꯪꯈꯥꯡ ꯁꯨꯔ ꯂꯩꯕ꯭ꯔꯥ
ꯀꯣꯂꯦꯖꯁꯨ ꯆꯠꯇꯦ ꯊꯕꯛ ꯏꯪꯈꯥꯡꯁꯨ ꯁꯨꯗꯦ
ꯑꯠꯆꯥꯥ ꯀꯣꯂꯦꯖꯇ ꯀꯣꯂꯦꯖꯇꯤ ꯇꯝꯔꯝꯅꯤꯗ
ꯍꯥꯥ
ꯀꯣꯂꯦꯖꯗꯤ ꯇꯝꯔꯝꯃꯅꯦꯕ
ꯑꯩꯗꯥ ꯇꯝꯗ꯭ꯔꯦꯗ
ꯆꯍꯤ ꯀꯌꯥ ꯁꯨꯔꯤꯒꯦ
ꯆꯥꯍꯤꯔꯣ
ꯍꯣꯏ ꯑꯣ ꯑꯣ
ꯎꯝ ꯀꯔꯤꯔ ꯂꯤꯔꯕꯅꯦ
ꯔꯤꯗꯦꯗꯥ ꯇ꯭ꯋꯦꯟꯇꯤ ꯇꯨꯗꯤ ꯌꯥꯝ ꯑꯉꯥꯡ ꯑꯣꯏꯔꯤꯌꯦ ꯀꯩꯅꯣ ꯑꯩꯉꯣꯟꯗ ꯑꯩ ꯑꯩꯉꯣꯟꯗꯒꯤꯁꯨ ꯑꯉꯥꯡ ꯑꯣꯏꯔꯤ ꯀꯩꯅꯣ ꯅꯪꯕꯣ
ꯆꯠꯂꯣꯍꯦ
ꯑꯩ ꯑꯁꯦꯡꯕꯅꯤ ꯑꯩꯒꯤ ꯆꯍꯤ ꯀꯌꯥ ꯁꯨꯔꯦ ꯅꯪ ꯈꯪꯕ꯭ꯔꯣ ꯒ꯭ꯌꯦꯁ ꯇꯧꯋ‌ꯣꯅꯦ ꯍꯥ ꯒ꯭ꯌꯦꯁ ꯇꯧꯋꯣꯕ
ꯇ꯭ꯋꯦꯟꯇꯤ ꯐꯥꯏꯚ
ꯑꯁ ꯆꯞꯆꯥꯔꯦꯍꯦ ꯀꯃꯥꯏꯅ ꯈꯪꯕ꯭ꯔꯥ ꯅꯪꯕꯣ
ꯍꯩꯕꯅꯦ
ꯇ꯭ꯋꯦꯟꯇꯤ ꯐꯥꯏꯚ ꯁꯨꯔꯦ ꯍꯣꯏ ꯇ꯭ꯋꯦꯟꯇꯤ ꯁꯤꯛꯁ ꯔꯟꯅꯤꯡ ꯑꯣꯏꯔꯥ ꯂꯩꯔꯤ
ꯍꯟꯗꯛ ꯆꯍꯤꯅ ꯇ꯭ꯋꯦꯟꯇꯤ ꯁꯤꯛꯁ ꯌꯥꯎꯒꯗꯕ꯭ꯔꯣ ꯅꯠꯇ꯭ꯔꯒ ꯃ
ꯅꯠꯇꯦ ꯉꯁꯤ ꯂꯥꯁ ꯂꯥꯁ ꯃꯟꯒꯤ ꯀꯩꯅꯣ ꯖꯨꯟ ꯊꯥꯔꯇꯤ ꯑꯣꯏꯕꯗꯣ
ꯑꯥ
ꯑꯩꯒꯤ ꯕꯥꯔꯗꯦꯅꯦꯕ ꯑꯩ ꯇ꯭ꯋꯦꯟꯇꯤ ꯐꯥꯏꯚ ꯌꯥꯎꯈ꯭ꯔꯦꯕ
ꯑꯣ ꯑꯣ
ꯅꯦꯛꯁ ꯏꯌꯥꯔꯗ ꯖꯨꯟ ꯊꯥꯔꯇꯤ ꯑꯣꯏꯔꯗꯤ ꯇ꯭ꯋꯦꯟꯇꯤ ꯁꯤꯛꯁ ꯑꯣꯏꯒꯗꯕ
ꯐꯩꯩꯅ ꯌꯥꯝꯅ ꯑꯗꯣ
ꯑꯍꯟ ꯑꯣꯏꯔꯤꯈꯩ ꯈ꯭ꯋꯥꯡꯥ ꯅꯥꯕ ꯍꯧꯔꯦ
ꯕ‌ꯦꯔꯤꯒꯤ ꯑꯩꯑꯦ ꯑꯦ
ꯈ꯭ꯋꯥꯡ ꯅꯥꯕ ꯍꯧꯔꯦ ꯍꯟꯗꯛꯁꯦ ꯑ ꯀꯩꯅꯣ ꯑ ꯍꯅꯨ ꯍꯟꯅꯨꯕ ꯑꯣꯏꯈ꯭ꯔꯕꯅꯤꯅ
ꯎꯝ
ꯅꯨꯄꯤ ꯊꯤꯔꯤꯁꯤꯔꯥ ꯍꯥꯏꯅ ꯈꯜꯂꯒ ꯂꯩꯔꯤ
ꯀꯤꯔꯣ ꯀꯩꯅꯣ
ꯅꯨꯄꯤ ꯂꯩꯔꯕ ꯑꯗꯨꯒꯤ
ꯅꯨꯄꯤꯗꯤ ꯌꯥꯝ ꯂꯩꯗ ꯅꯣꯏꯅ ꯊꯤꯕ ꯍꯩꯇꯕꯒꯤꯅꯦ
ꯑꯩꯅ ꯊꯦꯝꯕ ꯅꯨꯄꯤꯁꯤꯡꯁꯦ ꯑꯩꯉꯣꯟꯗ ꯄꯥꯝꯗꯦ ꯄꯥꯝꯗꯦ ꯍꯥꯏꯕ ꯉꯥꯛꯇ ꯑꯗꯨꯒꯤ
ꯍꯩꯇꯕꯒꯤꯅꯦ ꯑꯗꯣ ꯅꯪ
ꯀꯔꯝ ꯍꯥꯏꯅ ꯊꯦꯝꯁꯤꯅ ꯅꯪ ꯀꯩꯅꯣ ꯑ ꯀꯩ ꯍꯥꯏꯇꯥꯔꯦ ꯑꯩꯉꯣꯟꯗ ꯁꯖꯦꯁꯟꯒꯨꯝꯕ ꯄꯤꯕꯤꯎꯅꯦ
ꯈꯪꯗꯦꯗꯏꯗꯤ ꯑꯗꯨꯒꯨꯝꯕꯗꯤ ꯑꯗꯨꯝ ꯍꯥꯏꯖꯕ ꯋꯥꯅꯤꯗ
ꯑꯁ ꯅꯪ ꯅꯪꯅ ꯅꯪꯒꯤ ꯕꯣꯏ ꯐ꯭ꯔꯦꯟꯅ ꯀꯔꯝ ꯍꯥꯏꯅ ꯅꯪꯉꯣꯟꯗ ꯄ꯭ꯔꯣꯄꯣꯁ ꯇꯧꯔꯛꯄ ꯍꯥꯏꯕꯗꯨꯣ ꯑ ꯂꯩꯗꯅ
ꯑꯗꯨꯒꯨꯝꯕ ꯎ ꯅꯤꯡꯁꯤꯡꯗ꯭ꯔꯦꯗ
ꯑꯣ ꯅꯪ ꯀꯩꯅꯣ ꯑꯗꯣ ꯅꯪꯒꯤ ꯀ꯭ꯋꯥꯂꯤꯐꯤꯀꯦꯁꯟꯗꯤ ꯀꯌꯥ ꯇꯧꯔꯤꯒꯦ
ꯑꯩꯀꯣ ꯎꯝ ꯎꯝ ꯇꯨꯋꯦꯜꯐ ꯂꯣꯏꯔꯒ ꯕꯤ ꯕꯤ ꯑꯦꯗꯨ ꯑꯗꯨꯝ ꯆꯠꯂꯒ ꯄ꯭ꯔꯤ ꯄ꯭ꯔꯥꯏꯃꯔꯤꯒꯤ ꯇꯤꯆꯔꯁ ꯇ꯭ꯔꯦꯅꯤꯡ ꯂꯣꯏꯔꯦ
ꯌꯥꯝ ꯐꯩꯌꯦ ꯌꯥꯝ ꯐꯩꯌꯦ ꯑꯁ ꯑꯗꯨꯗꯤ ꯅꯪꯒꯤ ꯌꯥꯝ ꯊꯥꯕ ꯊꯕꯛꯅꯤꯅꯦ ꯑꯗꯨꯅꯦ
ꯍꯣꯏ ꯍꯧꯖꯤꯛ ꯍꯧꯖꯤꯛ ꯄ꯭ꯔꯥꯏꯚꯦꯠ ꯁ꯭ꯀꯨꯜꯗ ꯂꯩꯌꯦ
ꯑꯆꯥꯗꯣꯗꯤꯅꯦ ꯌꯥꯝ ꯐꯅꯦ
ꯑꯠꯇꯩꯗ
ꯍꯌꯦꯡꯈꯣꯏ ꯑꯣꯖꯥ ꯌꯥꯝ ꯑꯣ ꯀꯩꯅꯣ ꯑ ꯒꯣꯚꯔꯃꯦꯟꯒꯤ ꯊꯕꯛ ꯂꯔꯛꯄ ꯃꯇꯝꯗ ꯑꯣꯖꯥ ꯌꯥꯝꯅ ꯂꯧꯒꯅꯤ ꯍꯥꯏꯕꯅꯤꯀꯣ ꯑꯗꯨꯗ ꯌꯥꯎꯔꯣ ꯅꯪ ꯀꯩꯅꯣ ꯇ꯭ꯔꯦꯅꯔ ꯇ꯭ꯔꯦꯅꯤꯡꯁꯨ ꯂꯣꯏꯕꯅꯤꯅ ꯑꯗꯨꯒꯤ ꯅꯪꯒꯤ ꯏꯁꯇꯨꯗꯦꯟꯁꯤꯡꯗ ꯀꯃꯥꯏꯅ ꯗꯤꯜ ꯇꯧꯒꯅꯤ ꯍꯥꯏꯕꯗꯣ ꯅꯪ ꯌꯥꯝꯅ ꯈꯪꯂꯝꯝꯕꯅꯦꯕ
ꯈꯪꯗꯦꯗ ꯖꯁ ꯀꯔꯤꯔꯥ
ꯍ
ꯑꯥꯏꯗꯦ ꯇꯃꯤꯣꯟꯒꯦ ꯍꯥꯏ ꯇ ꯃꯅꯦ
ꯑꯩꯈꯣꯏꯒꯤ ꯑꯪꯀꯜ ꯑꯃ ꯀꯩꯅꯣ ꯑ ꯁ ꯃꯥꯅ ꯃꯥꯁꯨ ꯑꯃ ꯀꯁꯤ ꯎꯖꯥ ꯑꯣꯏꯕꯅꯦꯕꯀꯣ
ꯑꯣ
ꯃꯥꯁꯨꯈ ꯑꯁ ꯑ ꯑꯩꯈꯣꯏ ꯑꯉꯥꯡ ꯑꯣꯏꯔꯤꯉꯩꯗꯒꯤ ꯃꯥꯁꯦ ꯀ꯭ꯂꯥꯁ ꯇꯨꯋꯜꯚ ꯄꯥꯁ ꯇꯧꯔꯣꯏ ꯑꯗꯨ ꯃꯇꯝꯗꯨꯗꯗꯤ ꯀꯩꯅꯣ ꯄꯩꯁꯥ ꯅꯨꯡꯁꯥ ꯀꯝꯇ ꯂ ꯗꯦꯕ ꯀꯣ
ꯑꯥ
ꯇꯔꯦꯛꯅꯦꯕ ꯃꯣꯏꯁꯦ ꯇ꯭ꯔꯦ ꯇ꯭ꯔꯦꯅꯤꯡꯒꯨꯝꯕ ꯇꯧꯗꯦ ꯗꯥꯏꯔꯦꯛ ꯑꯣꯏꯅ ꯃꯣꯏꯁꯦ ꯑꯣꯖꯥ ꯑꯣꯏꯅ ꯒꯣꯔꯃꯦꯟꯒꯤ ꯊꯕꯛꯇꯣ ꯑꯗꯨꯝ ꯍꯥꯞꯄꯦꯕ
ꯍꯣꯏ
ꯑꯗꯨꯗ ꯑ ꯑꯩꯈꯣꯏꯒꯤ ꯃꯇꯝꯗꯨꯗꯤ ꯑ ꯑꯈꯣꯏꯒꯤ ꯃꯇꯝꯗꯨꯗꯤ ꯍꯧꯖꯤꯛꯇꯤ ꯌꯥꯝꯅ ꯀꯩꯅꯣ ꯂꯨꯈ꯭ꯔꯦꯕ
ꯎꯝ
ꯀ꯭ꯋꯥꯂꯤꯐꯤꯀꯦꯁꯟ ꯌꯥꯝꯅ ꯀ꯭ꯋꯥꯂꯤꯐꯥꯏ ꯑꯣꯏꯒꯗꯕ ꯇꯥꯏ ꯍꯥꯏꯗꯤ ꯅꯪꯁꯦ ꯀꯃꯥꯏꯅ ꯗꯤꯜ ꯇꯧꯒꯅꯤ ꯍꯥꯏꯕꯁꯦ ꯇ꯭ꯔꯦꯅꯤꯡ ꯆꯠꯊꯕ ꯇꯥꯏ ꯇ꯭ꯔꯦꯅꯤꯡ ꯆꯠꯊꯇ꯭ꯔꯗꯤ ꯌꯥꯔꯣꯏꯕ
ꯇ꯭ꯔꯦꯅꯤꯡ ꯆꯠꯊꯕꯗꯤ ꯂꯥꯏꯔꯤꯌꯦ ꯄꯩꯁꯥꯅ ꯂꯩꯔꯕꯅꯦ ꯀꯩꯅꯣ ꯁꯥꯔꯚꯤꯁꯇꯣ
ꯄ‍꯭ꯔꯥꯏꯚꯦꯠ ꯑꯣ ꯄ꯭ꯔꯥꯏꯚꯦꯠ ꯑꯣꯖꯥ ꯑꯣꯏꯕꯗꯒꯤ ꯅꯪꯁꯨ ꯄꯩꯁꯥꯗꯤ ꯄꯥꯏꯔꯝꯃꯅꯤꯗꯅ ꯂꯩꯁꯥꯕꯤ ꯑꯃ ꯑꯣꯏꯕꯒꯤ
ꯆꯠꯂꯣꯍꯦ
ꯄꯩꯔꯝꯃꯅꯤꯗ
ꯂꯩꯁꯥꯕꯤ ꯑꯣꯏꯗ꯭ꯔꯕꯅꯤꯅ ꯂꯩꯁꯥꯕꯤ ꯑꯣꯏꯗ꯭ꯔꯦ ꯑꯩꯗꯤ ꯂꯩꯁꯥ ꯂꯩꯁꯥꯕꯤ ꯅꯠꯇꯦ ꯑꯩꯗꯤ ꯇꯥꯕ꯭ꯔꯣ ꯂꯩꯁꯥꯕꯤ ꯅꯠꯇꯦꯕ ꯃꯧꯅꯦꯕ
ꯅꯪ ꯍ ꯅꯪ ꯂꯍꯣꯡꯒ꯭ꯔꯕꯣ
ꯍꯣꯏ
ꯑꯣ ꯀꯩ ꯂꯝꯗꯅꯣ
ꯑꯩꯈꯣꯏꯔꯣꯝꯗꯅꯤ ꯑꯗꯨꯝ
ꯀꯩ ꯂꯝꯗꯒꯤꯅꯣ
ꯑꯥ ꯇꯃꯦꯡꯂꯣꯡꯗꯒꯤ
ꯑꯠꯁꯥ
ꯑꯗꯨꯗꯤ ꯌꯥꯝ ꯐꯩꯍꯦ
ꯐꯠꯇꯦꯗ ꯍꯧꯖꯤꯛ ꯌꯥꯝ ꯋꯥꯔꯒ ꯀꯔꯤ ꯇꯧꯁꯤꯔꯥ ꯍꯥꯏꯅ
ꯅꯣꯏ ꯅꯣꯏ ꯆꯤꯡꯗ ꯀꯃꯥꯏ ꯀꯃꯥꯏꯟ ꯇꯧꯔꯤꯒꯦ ꯅꯣꯡ ꯆꯨꯕ꯭ꯔꯥ ꯀꯃꯥꯏꯟ ꯇꯧꯕ꯭ꯔꯣ
ꯅꯣꯡ ꯆꯨꯑꯦ ꯉꯔꯥꯡ ꯅꯍꯥꯟ ꯈꯔ ꯐꯩꯌꯦ
ꯑꯠꯁꯥ ꯏꯪꯕꯗꯤ ꯀꯃꯥꯏꯟ ꯇꯧꯔꯤꯒꯦ
ꯅꯣꯡ ꯆꯨꯔꯗꯤ ꯑꯗꯨꯝ ꯏꯪꯕꯅꯦ
ꯑꯩꯈꯣꯏꯗꯗꯤ ꯑ ꯑꯩꯒꯤ ꯃꯐꯝꯗꯨꯗꯗꯤ ꯌꯥꯝꯅ ꯌꯥꯝ ꯁꯥꯏꯌꯦ ꯐꯣꯔꯇꯤ ꯗꯤꯒ꯭ꯔꯤ ꯁꯦꯜꯁꯁ ꯌꯥꯝ ꯌꯥꯎ ꯌꯥꯎꯋꯦ
ꯑꯣ ꯀꯗꯥꯏꯗ ꯑꯣꯏꯕꯒꯤꯔꯥ
ꯑꯩꯗꯤ ꯃꯄꯥꯟꯗ ꯂꯩꯌꯦ ꯉꯁꯤꯁꯦ ꯋꯤꯛꯂꯤ ꯑꯣꯐ ꯑꯣꯏꯕꯅꯤꯅ ꯀꯃꯥꯏꯅ ꯇꯧꯁꯤꯔꯥ ꯍꯥꯏꯅ ꯀꯣꯜ ꯑꯗꯨꯝ ꯏꯃꯥꯟꯅꯕ ꯑꯃꯗ
ꯑ ꯑꯩꯈꯣꯏꯗꯗꯤ ꯉꯁꯤ ꯅꯨꯃꯤꯠ ꯌꯥ ꯋꯦꯗꯔ ꯌꯥꯝ ꯅꯨꯡꯁꯤꯕꯅꯦ ꯅꯨꯡꯁꯥꯜ ꯁꯨ ꯊꯣꯛꯑꯦ ꯑꯗꯨꯒ ꯌꯥꯝꯅ ꯋꯤꯟꯗꯤ ꯑꯣꯏꯕꯗꯣ ꯋꯤꯟꯗꯤ ꯑꯣꯏꯔꯒ ꯅꯨꯡꯉꯥꯏꯌꯦ ꯌꯥꯝꯅ
ꯑꯩꯒꯤ ꯃꯐꯝꯗꯨꯅꯦ ꯈꯤꯇꯪ ꯋꯦꯗꯔ ꯆꯦꯟꯖ ꯇꯧꯕ ꯍꯥꯏꯇꯥꯥꯔꯦ ꯈꯤꯇꯪ ꯑ ꯅꯣꯡ ꯈꯤꯇꯪ ꯆꯨꯕ ꯑꯃꯨꯛꯀ ꯅꯨꯡꯁꯥ ꯌꯥꯝ ꯁꯥꯕ ꯑꯗꯨꯝ ꯃꯔꯛ ꯃꯔꯛ ꯑꯗꯨꯝ ꯇꯧꯕꯀꯣ ꯑꯗꯨꯒꯤ ꯋꯦꯗꯔ ꯆꯦꯟꯖ ꯇꯧꯕꯒꯤ ꯂꯣꯛ ꯅꯥꯕ ꯀꯩꯅꯣ ꯐꯤꯕꯔ ꯇꯧꯕ ꯑꯗꯨꯝ ꯌꯥꯝ ꯇꯧꯋꯦꯕ ꯑꯩꯁꯨ ꯍꯧꯖꯤꯛꯁꯦ
ꯁꯤ ꯊ ꯑꯣ ꯑꯣ ꯑꯗꯣ ꯌꯥꯝ ꯐꯩꯅꯦ ꯅꯣꯏꯗꯤ ꯃꯄꯥꯥꯟꯂꯣꯝꯗ ꯊꯕꯛ ꯁꯨꯕ ꯐꯪꯕꯒꯤ
ꯑꯁ ꯌꯥꯝ ꯋꯥꯏꯑꯦꯗ ꯊ꯭ꯋꯐ ꯑꯥꯋꯥꯔꯁꯅꯦ ꯑꯩ ꯇꯧꯔꯤꯁꯦ
ꯋꯥꯔꯁꯨ ꯑꯩꯈꯣꯏ ꯑꯁꯤ ꯃꯅꯤꯄꯨꯔꯗꯗꯤ ꯄꯩꯁꯥ ꯇꯥꯟꯕ ꯈꯔ ꯋꯥꯕꯅꯦ
ꯑꯁ ꯃꯅꯤꯄꯨꯔꯗꯨꯅ ꯍꯦꯟꯅ ꯅꯨꯡꯉꯥꯏꯅ ꯑꯩ ꯑꯃꯨꯛ ꯊꯣꯛꯂꯒꯦ ꯍꯥꯏꯅ ꯈꯜꯂ ꯂꯩꯕꯅꯤ
ꯑꯝ ꯀꯗꯥꯏꯗꯒꯤ ꯂꯩꯌꯣ ꯑꯩꯗꯤ ꯃꯄꯥꯟꯂꯣꯝꯗ ꯆꯠꯈ꯭ꯔꯁꯤꯔꯥ ꯍꯥꯏꯅ ꯈꯜꯂꯤꯅꯦ
ꯃꯄꯥꯟꯂꯣꯝꯗ ꯑꯁ ꯆꯠꯄꯁꯦ ꯆꯠꯄꯗꯤ ꯌꯥꯏꯕꯨꯀꯣ ꯑꯩꯈꯣꯏꯅ ꯈꯟꯕ ꯃꯇꯝꯗ ꯊꯕꯛ ꯅꯨꯡꯉꯥꯏꯒꯗꯕ ꯌꯥꯝ ꯂꯩꯌꯦꯕ ꯑꯗꯣ ꯆꯠꯊꯣꯛꯄ ꯃꯇꯝꯗ ꯊꯕꯛ ꯁꯨꯕ ꯍꯧꯕ ꯃꯇꯝꯗ ꯑꯁ ꯌꯥꯝ ꯋꯥꯕꯅꯤ
ꯍꯤꯡꯕ ꯌꯥꯝ ꯋꯥꯢꯌꯦꯗ ꯎꯝ ꯎꯝ ꯀꯔꯤꯔ ꯑꯉꯥꯡ ꯑꯣꯏꯔꯒ ꯌꯨꯝ ꯄꯥꯟꯕꯅꯤꯅ ꯍꯧꯖꯤꯛꯇꯤ ꯏꯆꯥ ꯑꯃꯁꯨ ꯂꯩꯔꯦ ꯌꯣꯛꯄ ꯌꯥꯝ ꯋꯥꯏ
ꯑꯉꯥꯡ ꯑꯣꯏꯔ ꯌꯨꯝ ꯄꯥꯜꯂꯁꯨ ꯅꯨꯄꯤꯁꯤꯡꯁꯦ ꯌꯨꯝ ꯊꯨꯅ ꯄꯥꯟꯕꯁꯦ ꯃꯇꯨꯡꯗ ꯌꯥꯝ ꯐꯥꯕꯅꯦ ꯍꯥꯏꯌꯦ
ꯐꯠꯇꯦꯗ ꯑꯩꯈꯣꯏꯗꯤ ꯋꯥꯅ ꯂꯩꯔꯤꯗ ꯐꯗꯦ ꯐꯗꯦ ꯀꯦꯔꯤꯌꯔꯁꯨ ꯁꯛꯁꯦꯁ ꯑꯣꯏꯗ꯭ꯔꯦ ꯏꯆꯥꯒꯤ ꯈꯜꯂꯣ ꯢꯆꯥꯒꯤꯁꯨ ꯌꯣꯛꯄ ꯉꯝꯗ꯭ꯔꯦ ꯄꯩꯁꯥ ꯂꯩꯇꯕꯅꯤꯅ
ꯑꯩꯈꯣꯏ ꯏꯄꯥ ꯏꯄꯨꯁꯤꯡꯅ ꯍꯥꯏꯕꯁꯦ ꯌꯨꯝ ꯊꯨꯅ ꯄꯥꯟꯕ ꯅꯨꯄꯤꯁꯤꯡꯁꯦ ꯃꯇꯨꯡꯗ ꯌꯥꯝꯅ ꯂꯩꯕꯥꯛ ꯌꯥꯝ ꯐꯩꯌꯦ ꯍꯥꯏꯌꯦ ꯍꯥꯏ
ꯑꯣꯏꯗꯦꯗ ꯍꯧꯖꯤꯛ ꯑꯩ ꯌꯥꯝ ꯋꯥꯏꯁꯤꯗꯤ
ꯅꯠꯇꯦ ꯍꯧꯖꯤꯛꯇꯤ ꯅꯪ ꯌꯥꯝ ꯑꯉꯥꯡ ꯑꯣꯏꯔꯤ ꯆꯍꯤ ꯃꯔꯤ ꯃꯉꯥ ꯃꯇꯨꯡꯗ ꯅꯪ ꯈꯤꯇꯪ ꯈꯤꯇꯪ ꯑꯥ ꯅꯨꯡꯉꯥꯏ ꯈꯨꯗꯛꯇ ꯀꯃꯥꯏꯅ ꯅꯨꯡꯉꯥꯏꯒꯗꯧꯕꯅꯣ
ꯑꯝ ꯅꯨꯡꯉꯥꯏꯗꯦ ꯅꯨꯡꯉꯥꯏꯗꯦ ꯆꯍꯤ ꯆꯍꯤ ꯀꯗꯤ ꯑꯃꯨꯛ ꯂꯩꯔꯁꯨ ꯅꯨꯡꯉꯥꯏꯔꯔꯣꯏ
ꯈꯨꯗꯛꯇ ꯀꯃꯥꯏꯅ ꯅꯨꯡꯉꯥꯏꯒꯗꯕꯅꯣ ꯍꯥꯏꯕ ꯈꯤꯇꯪ ꯈꯤꯇꯪ ꯇꯞ ꯇꯞꯅ ꯅꯨꯡꯉꯥꯏꯒꯗꯕꯅꯦ
ꯈꯪꯗꯦꯗ
ꯏꯄꯥ ꯏꯄꯨꯅ ꯍꯥꯏꯕꯁꯦ
ꯎꯝ
ꯁꯤ ꯑꯥ ꯌꯨꯝ ꯊꯨꯅ ꯄꯥꯟꯕ ꯅꯨꯄꯤꯁꯤꯡꯁꯦ ꯃꯊꯪꯗ ꯑꯗꯨꯝ ꯅꯨꯡꯉꯥꯏ ꯅꯨꯡꯉꯥꯏ ꯍꯥꯏꯌꯦ ꯑꯩꯅ ꯇꯥꯏꯌꯦꯕ
ꯑꯁ ꯍꯥꯟꯅꯒꯤ ꯅꯨꯄꯤ ꯍꯥꯟꯅꯒꯤ ꯅꯨꯄꯤꯁꯤꯡꯗꯤ ꯀꯔꯤꯔꯥ ꯍꯥꯟꯅꯒꯤ ꯅꯨꯄꯤꯁꯤꯡꯗꯤ ꯈꯥꯡꯕ ꯍꯩꯕ ꯍꯥꯏꯁꯤꯔꯀꯣ ꯈꯥꯡ ꯈꯥ ꯈꯥꯡꯕ ꯈꯥꯡꯕ ꯍꯥꯏꯗꯤ ꯑꯑ ꯁꯐꯔ ꯌꯥꯝ ꯁꯐꯔ ꯇꯧꯕ ꯍꯩꯕꯗꯣ ꯑꯗꯨꯒꯨꯝꯕ ꯍꯩꯕꯅꯦ ꯑꯩꯈꯣꯏꯗꯤ ꯑꯗꯨꯒꯨꯝꯕꯗꯤ ꯑꯩꯈꯣꯏꯗꯤ ꯍꯩꯇꯦ ꯑꯁ ꯌꯥꯝ ꯋꯥꯔꯦꯗ
ꯑꯁ ꯑꯦ ꯀꯔꯤꯁꯨ ꯅꯠꯇꯦꯗ ꯅꯪꯁꯨ ꯍꯩꯔꯅꯤ ꯈꯤꯇꯪ ꯂꯩꯔꯅꯤ
ꯈꯪꯗ꯭ꯔꯦ ꯄꯨꯟꯁꯤꯁꯦ ꯄꯪꯂꯝꯕꯗꯒꯤ ꯌꯥꯝ ꯄꯪꯈ꯭ꯔꯕꯗꯒꯤ ꯍꯧꯖꯤꯛꯇꯤ ꯋꯥꯔꯤꯅꯤꯅꯦ
ꯅꯣꯏꯔꯣꯝꯗ ꯀꯩꯅꯣ ꯑꯥ
ꯀꯩ ꯍꯥꯏꯁꯤꯔꯥ ꯄꯨꯔꯤ ꯒꯨꯝꯕ ꯌꯥꯝ ꯍꯥꯎꯋꯦ ꯍꯥꯏꯅ ꯇꯥꯏꯅꯦ
ꯍꯥꯍꯥꯍꯥ
ꯑꯩꯅ ꯇꯥꯕꯗꯀꯣ
ꯀꯔꯤꯕ ꯑꯃꯨꯛꯀ ꯍꯥꯏꯌꯣ
ꯄꯨꯔꯤ ꯄꯨꯔꯤ ꯄꯨꯔꯤ ꯇꯝꯃꯤ ꯑ ꯅꯣꯏ ꯑ ꯍꯣꯏ ꯍꯣꯏ
ꯇꯟꯔꯣ
ꯍꯣꯏ
ꯇꯟ ꯑꯍꯣꯏꯅꯦ ꯂꯩꯕꯅꯤꯅꯦ ꯌꯥꯝꯅ ꯆꯥꯅꯤꯡꯕ꯭ꯔꯣ